ꯍꯜꯂꯣ
ꯔ ꯂꯩꯏꯒꯦ ꯇ ꯎꯝ
ꯀꯩꯗꯧꯔꯤꯅꯣ
ꯀꯃꯒꯌꯦꯦ
ꯆꯃꯅꯌꯦꯦ ꯑꯩꯁꯨ ꯐꯝꯅꯒ ꯂꯩꯕꯅꯦ ꯏꯃꯥꯟꯅꯨꯕꯤ ꯀꯣꯜ ꯇꯧꯔꯛꯄꯒꯤ ꯑꯗꯨ ꯇꯧꯕ ꯍꯦꯛ ꯂꯣꯏꯔꯒ ꯅꯍꯪ ꯑꯃꯨꯛ ꯇꯧꯔꯛꯑꯦ
ꯎꯝ ꯎꯝ ꯀꯅꯥ ꯀꯅꯥꯣ ꯅꯗ ꯀꯅꯥ ꯀꯅꯥ ꯐꯝꯃꯒ ꯂꯩꯕ
ꯃꯄꯥꯅꯅꯦ ꯑꯦ ꯊꯝ ꯃꯐꯝ ꯂꯣꯏꯔ ꯂꯩꯣꯏ ꯃꯄꯥꯟꯅ ꯍꯥꯏꯕꯁꯦ ꯑꯩꯈꯣꯏ ꯁꯇꯔꯗꯅꯦ
ꯑ ꯑ
ꯑꯗꯨ ꯃꯅꯥ ꯅꯨꯡꯁꯤꯠ ꯂꯥꯛꯄꯒꯤ ꯐꯥꯎꯔ ꯂꯩꯕꯅꯦ
ꯐ꯭ꯔꯦꯁ ꯏꯌꯥꯔ ꯐꯪꯉꯝꯃꯅꯤꯅꯦ ꯃꯊꯛꯇ ꯑꯣꯏꯔꯝꯃꯅꯤ
ꯎꯝ
ꯅꯨꯡꯉꯥꯏꯅꯦꯍꯦ
ꯅꯨꯡꯁꯤꯠ ꯈꯔ ꯈꯔꯥ ꯂꯕ ꯅꯨꯡꯉꯥꯏ
ꯎꯝ ꯀꯣꯏꯕ ꯈꯣꯠꯄ ꯆꯠꯇ꯭ꯔꯣ ꯎꯝ ꯍꯧꯖꯤꯛꯇꯤ ꯌꯨꯝ ꯌꯨꯝꯗ ꯂꯩꯗꯅ ꯁꯤ ꯏꯄꯨ ꯂꯩꯇꯕꯩꯗꯣ
ꯎꯝ
ꯉꯁꯤ ꯂꯥꯏ ꯈꯣꯏꯔꯨꯝ ꯊꯣꯛꯑꯒꯦ ꯍꯥꯏꯌꯦ ꯑꯗꯒꯤ
ꯑꯣ ꯑꯣ ꯑ ꯅꯨꯃꯤꯠ ꯃꯉꯥ ꯁꯨꯈ꯭ꯔꯕ꯭ꯔꯣꯅꯦ
ꯁꯨꯗꯔꯦ ꯁ ꯁꯨꯗꯔꯤ ꯁꯨꯗ꯭ꯔꯦꯁꯨ ꯈꯣꯖꯤꯦ ꯍꯝ
ꯑꯣ ꯅꯣꯏꯗꯤ ꯑꯗꯨꯃꯥꯏꯅ ꯇꯧꯕ꯭ꯔꯣ
ꯎꯝ ꯅꯨꯃꯤꯠ ꯃꯉꯥ ꯁꯨꯔꯒꯦꯛ ꯇꯧꯕꯗꯣ ꯑꯗꯨꯗꯨ ꯇꯤ ꯑꯥꯔ ꯁꯤꯒꯤ ꯑꯅꯤꯡ ꯇꯤ ꯑꯥꯔ ꯁꯤꯒꯤ ꯅꯤꯡꯕꯅꯤ ꯍꯥꯏꯌꯦꯦ ꯑꯗꯨ ꯑꯣꯏꯕꯒꯤ
ꯎꯝ ꯎ ꯅꯣꯏ ꯑꯦ ꯑꯗꯨ ꯃꯥꯗꯨ ꯀꯩꯅꯣ ꯅꯠꯇ꯭ꯔꯣ
ꯍꯥꯏꯗꯤ
ꯌꯥꯔ
ꯌꯥꯗꯦ
ꯌꯥꯔ ꯍꯦ ꯀꯩ ꯏ ꯆꯥꯡ ꯆꯒꯦ ꯁꯤ ꯇ
ꯁꯤ ꯆꯍꯤ ꯑꯌꯨꯀꯤꯗꯣ ꯀꯩꯅꯣ ꯇꯧꯋꯦ ꯀꯥꯡꯉꯧ ꯈꯛꯇꯪ ꯇꯧꯋꯦ ꯌꯥꯝꯅꯄꯥꯥꯝꯕ ꯈ꯭ꯔ ꯎꯝ ꯅꯪꯗꯤ
ꯑꯩꯈꯣꯏꯅ ꯇꯤꯝ ꯐꯤꯁ ꯆꯣꯏ
ꯎꯝ
ꯉꯥ ꯉꯥꯒꯤ ꯀꯧꯇꯥ ꯍꯥꯏꯕ꯭ꯔꯥ ꯇꯤꯝ ꯐꯤꯁ ꯍꯥꯏꯕꯗꯣ ꯉꯥ ꯇꯧꯇ
ꯍꯥꯎꯔꯅꯦ
ꯍꯥꯎꯋꯦ ꯑꯩꯈꯣꯏ ꯏꯗꯤ ꯍꯥꯎꯋꯦ ꯅꯣꯏꯗꯤ ꯈꯪꯗꯦ
ꯍꯥꯎꯟꯅꯦ ꯍꯥꯏꯦꯇꯤꯟ ꯄ ꯗꯣ
ꯍꯣꯏ ꯍꯣꯏ ꯉꯗꯣ ꯆꯥꯎꯋꯦ ꯉꯁꯤꯒꯤ
ꯆꯥꯛ ꯌꯥꯝ ꯆꯪꯕꯅꯦ
ꯎꯝ ꯅꯣꯏꯌꯦ ꯅꯣꯏ ꯈꯨꯟꯗ ꯁꯥꯗ꯭ꯔꯣ
ꯍꯥꯥ
ꯅꯣꯏ ꯈꯨꯟꯗ ꯁꯥꯗ꯭ꯔꯣ
ꯑ ꯀꯟꯅ ꯁꯥꯏꯗꯅ ꯈꯨꯟꯗꯁꯨ
ꯅꯣꯏ ꯈꯨꯟꯗꯁꯨ ꯅꯣꯏ ꯈꯨꯟꯗꯨꯁꯨ ꯎꯝ ꯁꯥꯒꯗꯧꯕ ꯃꯥꯜꯂꯦꯗ
ꯏꯁꯊꯤꯅ ꯁꯥꯏꯗ ꯁꯥꯏꯗ
ꯂꯩꯕ ꯅꯨꯡꯉꯥꯏꯕꯧ ꯃꯥꯟꯗ꯭ꯔꯦ
ꯎꯝ ꯂꯩꯕꯗꯤ ꯈꯨꯅꯨꯡꯉꯥꯏ ꯂꯩꯕꯗꯤ ꯈꯨꯠꯅꯨꯡꯉꯥꯏꯁꯤꯗꯤꯅꯦ꯫
ꯑꯥꯏꯁ ꯅꯍꯥꯟꯗꯣ ꯑꯥ ꯀꯔꯤꯅꯣ꯫ ꯎꯝ꯫
ꯅꯪ ꯀꯨꯝꯕ ꯀꯨꯝꯃꯕ꯫
ꯎꯝ꯫ ꯑꯥ ꯀꯩꯅꯣ ꯑꯩꯈꯣꯏꯒꯤ꯫ ꯎꯝ ꯅꯍꯥꯟ ꯅꯍꯥꯟꯅꯦ꯫
ꯑꯣ ꯑꯣ ꯈꯪ꯭ꯔꯦ ꯈꯪ꯭ꯔꯦ
ꯀꯔꯤꯅꯣ꯫
ꯀꯅꯥ ꯀꯅꯥꯔ ꯅꯣꯏ ꯀꯣꯏꯔꯛ ꯁꯟꯗꯦꯗ ꯂꯥꯛꯄ ꯃꯥꯜꯂꯦꯀꯣ꯫
ꯁꯟꯗꯦꯗ ꯍꯥꯏꯕꯦꯠ ꯀꯔꯤ ꯅꯨꯃꯤꯠꯅꯣ꯫
ꯆꯍꯤ ꯑꯃ꯫ ꯆꯍꯤ ꯑꯃ ꯑꯅꯤꯒꯤ ꯃꯃꯥꯡꯗ꯫
ꯑꯩꯈꯣꯏ ꯏꯃꯥꯒꯤ ꯑꯦ ꯑꯩꯈꯣꯏ꯫ ꯏꯄꯥꯒꯤ ꯃꯅꯥꯎꯅꯨꯄꯥꯒꯤ꯫
ꯑꯩꯈꯣꯏꯗ ꯂꯥꯛꯄꯗꯣ꯫
ꯑꯁꯤ ꯑꯥ ꯁꯣꯔꯣꯛꯀꯤ ꯃꯦꯟꯔꯣꯗꯀꯤ ꯃꯈꯥꯗ ꯂꯩꯕꯗꯣꯀꯣ꯫ ꯈꯪꯕ꯭ꯔꯥ꯫
ꯃꯦꯟꯔꯣꯗꯀꯤ ꯃꯈꯥꯗ ꯂꯩꯕ ꯀꯔꯝꯕ ꯑꯣꯏꯕ꯭ꯔꯥ꯫
ꯃꯥꯒꯤ ꯅꯨꯞ ꯅꯨꯄꯥ ꯂꯩ ꯂꯩꯇ꯭ꯔꯦ ꯃꯥꯒꯤ꯫ ꯃꯣꯏ ꯃꯣꯏꯒꯤ ꯏꯃꯥꯗꯣ ꯑꯥ ꯀꯩꯅꯣ꯫ ꯑꯩꯈꯣꯏ ꯈꯨꯟ꯫ ꯑꯁ ꯃꯃꯤꯡ ꯈꯪꯗꯦꯗ ꯑꯩꯗꯤ ꯑꯗꯨꯒꯤ ꯌꯨꯝꯗ ꯂꯥꯛꯄꯅꯦꯕ꯫
ꯑꯩꯈꯣꯏ ꯈꯣꯟꯗꯔꯣ ꯄꯥꯔꯠ
ꯅꯣꯏꯒꯤ ꯋꯦꯇꯤꯡ ꯁꯦꯠ ꯂꯩꯕꯗꯣ ꯋꯦꯇꯤꯡ ꯁꯦꯠ ꯂꯩꯔꯒ ꯈꯔ ꯆꯠꯊꯔꯒ ꯑꯁꯤ ꯎꯝ꯫ ꯀꯔꯤ꯫ ꯃꯈꯥꯗ ꯂꯩꯕꯀꯣ ꯃꯣꯏꯒꯤ ꯌꯨꯝꯗꯣ꯫ ꯒꯦꯠꯁꯨ ꯁꯦꯝꯕꯤꯕꯅꯦ꯫
ꯃꯣꯏꯒꯤ ꯌꯨꯝꯗꯣ ꯍꯥ꯫ ꯑꯥ ꯍꯩꯒ꯭ꯔꯨꯁꯨ ꯌꯥꯝꯕꯅꯦ ꯃꯥꯒꯤ ꯌꯨꯝꯗ꯫
ꯑꯣ꯫
ꯀꯤꯠꯆꯟ ꯀꯤꯠꯆꯟꯔ ꯈꯪꯗ꯭ꯔꯦ ꯀꯥꯎꯈ꯭ꯔꯦ ꯑꯗꯨꯝꯕ ꯅꯠꯇꯦ ꯍꯩꯒ꯭ꯔꯨꯀꯤ ꯄꯥꯟꯕꯅꯦꯕ ꯑꯗꯨꯗꯨꯣ ꯌꯥꯝꯕꯅꯤ ꯑꯩ ꯃꯃꯤꯡ ꯈꯪꯗ꯭ꯔꯦ ꯀꯥꯎꯈ꯭ꯔꯦ꯫
ꯂꯩꯁꯥꯕꯤ ꯂꯩꯕ꯭ꯔꯥ ꯃꯣꯏ ꯌꯨꯝꯗ꯫
ꯂꯩꯔꯃꯅꯤ ꯍ ꯂꯩꯏꯌꯦ
ꯅꯤꯡꯇꯤꯡꯗꯨꯣꯈꯣꯏ ꯑꯣꯏꯖꯥꯜꯂꯣꯏꯗꯣꯏꯗꯤ ꯁꯣꯔꯣꯛ ꯍꯩ ꯃꯇꯥꯏꯗ
ꯎꯝ ꯃꯈꯥꯗ ꯈꯪꯗꯦ
ꯂꯣꯛ ꯂꯥꯟꯕ꯭ꯔꯥ ꯑꯗꯨꯏꯗꯤ ꯂꯣꯛ ꯂꯥꯜꯂꯝꯃꯣꯏ ꯅꯣꯏ
ꯂꯅꯗꯦ ꯑꯁꯤ ꯁꯣꯔꯨ ꯃꯈꯥꯗꯅꯤ
ꯑꯩꯏ ꯈꯨꯟ ꯅꯠꯇꯦ ꯑꯗꯨꯗꯤ
ꯅꯣꯏ ꯈꯨꯅ ꯃꯊꯛꯇ
ꯑ ꯃꯅꯨꯡꯗ꯭ꯔꯣ ꯑꯣ ꯑꯣ ꯁꯤꯗꯤ ꯊꯣꯡꯉꯥꯗꯕꯅꯦ ꯑꯗꯨꯗꯤ ꯑꯦ ꯅꯣꯏ ꯈꯨꯨꯟꯗꯣ ꯃꯊꯛꯇꯁꯨ ꯂꯩꯑ ꯃꯅꯨꯡꯗꯁꯨ ꯂꯩꯑꯦ ꯑꯗꯨꯒ ꯁꯣꯔꯣꯛ ꯑꯁꯤ ꯃꯦꯟ ꯔꯣ ꯋꯩꯇꯤꯡ ꯁꯦꯟ ꯃꯈꯥꯗ ꯑꯗꯨ ꯀꯨꯔꯤꯏ ꯀꯨꯔꯤ ꯂꯣꯏ ꯈꯪꯗꯦ ꯑꯩꯗꯤ
ꯅꯪ ꯅꯪ ꯍꯥꯏꯕꯗ ꯆꯨꯝꯃꯦ ꯆꯨꯝꯃꯦ ꯅꯤꯡꯊꯤ ꯃꯄꯥꯗꯤ ꯂꯩꯈꯤꯗ꯭ꯔꯦ ꯍꯥꯏꯕꯗꯣ ꯅꯤꯡꯇꯤꯡꯗꯨ
ꯑꯣ ꯃꯣꯄꯥꯥꯗ ꯂꯩ ꯇ꯭ꯔꯦ
ꯅꯤꯡꯇꯤꯡꯗꯨ ꯍꯣꯏ ꯀꯩꯆꯝ ꯊꯥꯏꯅꯁꯨ ꯀꯧꯋꯦ
ꯑꯣ ꯑꯩꯗꯤ ꯃꯃꯤꯡ ꯈꯪꯗꯦ ꯑꯗꯨꯒꯤ ꯌꯨꯝꯗ ꯂꯥꯛꯑꯦ ꯑ ꯑꯁꯤ ꯑꯅꯥꯕ ꯂꯩꯕ ꯂꯩꯕꯒꯤꯀꯣ ꯑꯩꯈꯣꯏꯒꯤ ꯏꯃꯨꯡꯁꯤꯡ ꯑꯗꯨꯒꯤ ꯃꯣꯏꯒꯤ ꯌꯨꯝꯗ ꯂꯩꯕ
ꯎꯝ ꯅꯨꯃꯤꯠ ꯀꯌꯥꯃꯨꯛ ꯂꯩꯕ
ꯏ ꯑꯃꯔ ꯃꯅꯤ
ꯑꯦ
ꯍꯥꯟꯅ ꯍꯥꯟꯅ ꯍꯥꯟꯅ ꯍꯥꯟꯅꯤ ꯑꯩꯈꯣꯏ ꯀꯩꯅꯣ ꯑꯁꯤ ꯅꯤꯡꯊꯤꯅꯝꯒ ꯑꯩꯈꯣꯏ ꯂꯩꯃꯤꯟꯅꯕ ꯃꯇꯝꯗ ꯑꯣꯏꯔꯝꯅꯤ
ꯑꯣ ꯂꯩꯕ ꯅꯨꯡꯉꯥꯏꯕꯅꯦꯍ ꯈ꯭ꯋꯥꯏꯇꯨꯔꯣꯗꯨꯗꯤ ꯈꯪꯗꯦ
ꯏꯁ ꯃꯥꯟꯗꯤ ꯍꯏ ꯑꯗꯨꯒ ꯑꯁꯤ ꯃꯅꯨꯡꯗꯁꯨ ꯏꯃꯥꯟꯅꯕꯤꯒꯤ ꯃꯣꯏꯒꯤ ꯄꯨꯄꯨ ꯍꯥꯏꯔꯣ ꯃꯣꯏꯒꯤ ꯌꯨꯝꯗꯁꯨ ꯆꯠꯂꯦꯕ ꯑꯁ ꯅꯨꯡꯉꯥꯏꯕ ꯃꯥꯟꯗꯦ
ꯅꯨꯡꯉꯥꯏ ꯅꯣꯏꯒꯤ ꯅꯣꯏꯒꯤ ꯍꯦꯟꯅ ꯅꯨꯡꯉꯥꯏꯖꯔꯦ
ꯑꯩꯈꯣꯏꯒꯤꯗꯤ ꯅꯨꯡꯉꯥꯏ ꯑꯩꯈꯣꯏꯒꯤ ꯌꯨꯝꯅꯤ ꯌꯥꯝ ꯅꯨꯡꯉꯥꯏꯔꯦ ꯑꯩꯈꯣꯏ ꯈꯨꯅ ꯕꯦ ꯑꯩꯈꯣꯏ ꯈꯨꯅ ꯅꯨꯡꯉꯥꯏꯌꯦꯌꯦ ꯑ ꯑꯩꯈꯣꯏ ꯈꯨꯟꯗ ꯃꯤ ꯑꯩꯈꯣꯏ ꯈꯨꯟꯗ ꯃꯤ ꯂꯥꯛꯄꯁꯤꯡꯗꯣ ꯑꯁ ꯑꯃꯨꯛ ꯆꯠꯅꯤꯡꯗ꯭ꯔꯦ ꯑꯗꯣ ꯑꯁꯤꯗ ꯂꯩꯕ ꯅꯨꯡꯉꯥꯏ ꯅꯨꯡꯉꯥꯏꯌꯦ ꯅꯣꯏꯈꯣꯟꯗ ꯅꯨꯡꯉꯥꯏꯌꯦ ꯏꯁꯤꯡꯁꯨ ꯌꯥꯝ ꯅꯨꯡꯉꯥꯏꯌꯦ ꯑꯗꯨꯝ ꯍꯥꯏꯕꯅꯤꯗ ꯆꯥꯛ ꯍꯟꯖꯥꯡꯒꯨꯝꯁꯨ ꯍꯥꯎꯋꯦ ꯍꯥꯏꯔꯒ
ꯍꯥꯏꯥꯕ꯭ꯔꯣ ꯑꯗꯨꯗꯤꯅꯦꯕ ꯍꯣꯏꯔꯣꯝꯗꯨꯁꯨ ꯑꯗꯨꯃꯥꯏ ꯍꯥꯏꯔ ꯂꯩꯌꯦ ꯑꯗꯨꯕꯨꯗꯤ
ꯏ ꯅꯣꯏꯅꯦ ꯏꯁꯤꯡꯁꯨ ꯐꯠꯇꯦ
ꯑꯩꯌꯦ
ꯑꯗꯨꯒ ꯁꯥꯁꯨ ꯁꯥꯏꯑꯦ ꯁꯥꯁꯨ ꯁꯥꯏꯑꯦ ꯑꯩꯗꯤ ꯅꯣꯏ ꯅꯣꯏꯗ ꯂꯩꯕ ꯅꯨꯡꯉꯥꯏꯕ ꯃꯥꯟꯗꯦ
ꯈ ꯈ ꯀ ꯈ ꯈ ꯈ ꯀ ꯅꯨꯄꯥ ꯁ ꯂꯩꯅꯨꯡ
ꯑꯁ ꯅꯣꯏ ꯈꯨꯟꯗꯨꯁꯨ ꯂꯩꯁꯨ ꯂꯩꯅꯤꯡꯗ ꯗ
ꯅꯨꯡꯉꯥꯏꯕꯅꯦ ꯍꯦ ꯈꯣꯏ ꯈꯗ
ꯅꯨꯄꯥ ꯍꯧꯔꯦ ꯑ ꯅꯣꯏ ꯈꯨꯟꯒꯤ ꯅꯨꯄꯥ ꯀꯩꯁꯨ ꯀꯣꯏꯅꯤꯡꯗꯦ ꯑ ꯀꯣꯏꯅꯤꯡꯗꯦ ꯑꯣꯏ ꯇꯃꯅꯤꯀꯣ ꯊ ꯀꯃ
ꯉꯔꯥꯡ ꯑꯉꯧꯔꯨꯗ ꯅꯪꯕꯨ ꯍꯪꯉꯤꯅꯦ
ꯀꯔꯤ ꯍꯥꯕ
ꯑꯉꯥꯎ ꯂꯨꯗ ꯅꯪꯕꯨ ꯍꯪꯉꯦ ꯍꯥꯏꯕ ꯀꯖꯤ ꯀꯂ ꯀꯖꯤ ꯀꯖꯤ ꯀꯖꯤ ꯀꯥꯂꯗ ꯀꯅꯥ ꯀꯅꯥ ꯀꯥꯖꯤꯒꯥꯗ ꯅꯝꯕꯔ ꯂꯩꯕ꯭ꯔꯥ ꯍꯪꯉꯦ ꯑ
ꯑꯣ ꯑꯩꯈꯣꯏ ꯏꯆꯦꯗꯨꯔ
ꯑꯥ ꯦ ꯃꯥꯥꯏꯗꯧ ꯀꯅꯥ ꯀꯅꯥ ꯀꯅꯥꯕꯨ ꯀ ꯋꯥꯔꯤꯔ ꯆ ꯆꯛꯄ ꯑꯩꯉꯣꯟꯗ ꯌꯥꯔꯦ ꯍꯧꯖꯤꯛ ꯍꯧꯖꯤꯛꯇꯤ ꯅꯪꯒꯤ ꯃꯇꯝ ꯅꯠꯇ꯭ꯔꯦ ꯅꯣꯏ ꯅꯪ ꯈꯨꯟꯗꯣ ꯉ ꯇꯣ ꯉꯥꯜꯂꯦ ꯃꯥꯗꯤ ꯄꯥꯔꯊ꯭ꯤꯗ ꯂꯩꯍꯧꯕꯅꯤ ꯅꯪꯗꯤ ꯁꯤ ꯈꯣꯡꯅ ꯉꯈ꯭ꯔꯕꯅꯤ ꯅꯪ ꯍꯧꯖꯤꯛ ꯑꯗꯨ ꯍꯪꯕꯒꯤ ꯃꯊꯧ ꯇꯥꯗ꯭ꯔꯦ ꯑꯩꯅ ꯍꯥꯏꯕ ꯍꯪꯗ꯭ꯔꯗꯤ ꯌꯥꯗꯦꯅꯦ ꯑꯩ ꯀꯥꯖꯤꯟ ꯁꯤꯁꯇꯔ ꯑꯣꯏꯕꯒꯤꯅꯤꯅꯦ ꯍꯩꯁ
ꯀꯇꯥꯏꯗꯒꯤ
ꯑꯩꯅꯁ ꯃꯥꯗ ꯑꯇꯣꯞꯄ ꯖꯥꯇꯤ ꯀꯣꯏꯅ ꯀꯣꯏꯅꯔꯒ ꯂꯩꯕ ꯃꯥꯜꯂꯦ ꯂꯩꯉꯣꯏ ꯅꯨꯄꯥ ꯀꯣꯏꯕ ꯃꯥꯜꯂꯦ ꯑꯩꯅ ꯍꯥꯏꯕꯤꯕꯅꯤ
ꯑꯦ ꯅꯪꯅ ꯀꯃꯥꯏꯅ ꯈꯪꯉꯤꯕ ꯑꯗꯨ
ꯈꯪꯗꯦ ꯑꯗꯨꯗꯤ
ꯑꯣ ꯁꯤ ꯅꯪ ꯍꯉꯨ ꯃꯥꯂꯦꯒꯣ ꯑꯁꯤ ꯁꯤ ꯀꯩꯅꯣ ꯑꯩꯈꯣꯏ ꯀꯆꯤꯡ ꯈꯣꯏ ꯃꯣꯏꯒꯣꯟꯅ
ꯁꯅꯥꯒꯣꯟꯗ ꯍꯥꯏꯕ
ꯑꯩ ꯀꯥꯖꯤꯟ ꯑꯃ ꯂꯩꯕꯗꯣ ꯅꯍꯥꯟ ꯅꯣꯏ ꯔꯤꯝꯁꯇ ꯂꯩꯃꯤꯟꯅꯕꯗꯣ ꯑꯗꯨꯗꯨ꯭ꯔꯣ ꯑꯗꯨ ꯑꯗꯨ ꯃꯥꯅ ꯍꯥꯏꯕꯤꯕ꯭ꯔꯣ
ꯎꯝ
ꯑꯗꯨꯅꯦ ꯋꯥ ꯈꯪꯉꯦꯕ
ꯀꯩꯁꯨ ꯑꯣꯏꯕ ꯃꯥꯜꯂꯤꯅꯦ
ꯀꯔꯤ ꯍꯥꯏꯕ
ꯑꯣꯏꯁꯨ ꯑꯣꯏꯕ ꯃꯥꯜꯂꯦ ꯍꯥꯏꯕ
ꯑ ꯑꯁ ꯑꯗꯨꯃ ꯋꯥꯗ
ꯑꯗꯨ ꯑꯩꯉꯣꯟꯗ ꯑꯃꯨꯛ ꯍꯪꯂꯛꯑꯦ ꯅꯪꯅ ꯀꯔꯝꯕ ꯅꯨꯄꯥ ꯀꯔꯝꯕ ꯅꯨꯄꯤ ꯀꯣ ꯍꯥꯏꯕ ꯑꯩꯅꯀꯣꯏ ꯑꯩꯒꯤ ꯃꯔꯝꯗ ꯈꯪꯅꯤꯡꯉꯗꯤ ꯑꯩꯈꯣꯏ ꯏꯃꯥ ꯏꯃꯥ ꯑꯩꯈꯣꯏ ꯏꯃꯥ ꯕꯕꯥꯗ ꯍꯪꯉꯣ ꯏꯅꯥꯎꯅꯨꯄꯤꯗ ꯍꯪꯉꯣ ꯀꯩ ꯍꯜꯂꯣ ꯍꯥꯏ ꯐꯥꯏ
ꯑꯣ ꯃꯥꯅ ꯅꯪꯕꯨ ꯅꯨꯄꯤ ꯑꯣꯏꯕ꯭ꯔꯥ ꯍꯪꯕ ꯑꯗꯨ ꯑꯗꯨ ꯑꯩꯕꯨ ꯅꯪꯅ ꯍꯪꯉ꯭ꯔꯣ
ꯃꯠꯇꯦ ꯍꯅ ꯍꯅ ꯀꯣꯟꯅ ꯍꯅꯅ ꯅꯪꯕꯨ ꯍꯪꯉꯦꯕ ꯑꯩꯅ ꯐꯣꯝꯕꯤ ꯅꯪ ꯀꯥꯖꯤꯟꯁꯤ ꯆꯆꯥ ꯑꯉꯔꯨꯗꯣ ꯑꯗꯨ ꯃꯇꯨꯡꯗ ꯑꯩꯕꯨ ꯑꯃꯨꯛ ꯍꯪꯉꯦ ꯅꯗꯤ ꯀꯔ ꯃꯦꯟ ꯅꯨ ꯄꯤꯀꯣꯏ ꯍ
ꯑꯝ
ꯑꯩꯒꯤ ꯃꯔꯝ ꯀꯣꯏꯗꯦ ꯍꯥꯏꯕ ꯑꯩꯅ ꯊꯥꯖꯗꯦ ꯍꯥꯏꯕ
ꯑꯗꯨꯅꯗꯤꯦ ꯑꯩꯒꯤ ꯀꯖꯤꯟ ꯑꯗꯣ ꯀꯃꯥꯏꯅ ꯍꯥꯏꯔꯛꯄ꯭ꯔꯣ ꯍꯥꯏꯕꯅꯤꯗ ꯑꯩꯒꯤ ꯃꯔꯝꯗ
ꯈꯪꯗꯦ ꯀꯔꯤ ꯋꯥꯈꯜ ꯈꯜꯂꯛꯄꯒꯤ ꯍꯪꯕ꯭ꯔꯥ ꯈꯪꯗꯦ ꯀꯖꯤꯒꯥꯥꯂꯨ ꯅꯝꯕꯔ ꯂꯩꯕ꯭ꯔꯥ ꯍꯪꯉꯦ ꯑꯩꯕꯣ ꯍꯣꯏ ꯂꯩꯌꯦ ꯍꯥꯏꯕꯀꯣ ꯑꯁ ꯈꯨꯝꯅꯤꯡꯕꯒꯨꯝ ꯇꯧꯋꯦ ꯃꯥꯅ ꯁꯨ ꯀꯥꯦꯇ ꯃꯥꯗꯨ ꯀꯅꯥꯒ ꯅꯅꯥ ꯀ ꯀꯣꯏꯔꯤꯗ ꯂꯩ ꯆꯔꯣ ꯈꯪꯗꯦꯍ ꯃꯥꯒꯤ ꯃꯔꯝꯗꯤ ꯍꯪꯉꯅꯨ ꯅꯕꯨ ꯅꯪꯗꯤ ꯃꯥꯗꯤ ꯄꯥꯔꯊ꯭ꯔꯤꯗ ꯂꯩꯍꯧꯔꯦ ꯅꯪꯗꯤ ꯁꯤ ꯇꯣꯉꯥꯜꯂꯦ ꯃꯥꯒꯤ ꯃꯔꯝꯗ ꯍꯪꯉꯅꯨ ꯀꯅꯥꯔꯣꯏ ꯑꯅ ꯍꯥꯏꯕ ꯍꯪꯗ꯭ꯔꯗꯤ ꯌꯥꯗꯤꯅꯦ ꯑꯩ ꯀꯖꯤꯟ ꯁꯤꯁꯇꯔꯅꯤꯅꯦ
ꯎꯝ ꯅꯍꯥꯟ ꯃꯥ ꯀꯩꯅꯣ ꯑꯁꯥ ꯃꯤ ꯑꯣꯏꯔꯒ ꯑꯗꯨ ꯂꯩꯔꯕ ꯃꯇꯝꯗ ꯑꯩꯈꯣꯏꯗꯣ ꯀꯩꯅꯣ ꯎꯝ ꯄꯤꯛꯅꯤꯛ ꯀꯨꯝꯕ ꯆꯠꯂꯣ ꯀ‌ꯣ ꯑꯣ ꯏꯆꯦꯈꯣꯏ ꯑꯣꯏꯕ ꯑꯗꯨꯝ ꯄꯨꯅꯦꯦꯝ ꯃꯣꯏꯒꯀꯣ ꯍꯥꯏꯗꯤ ꯈꯔ ꯑꯉꯥꯡ ꯑꯣꯏꯕꯒꯤ ꯃꯣꯏꯒ ꯑꯗꯨꯝꯣ ꯑꯗꯨꯒ ꯀ꯭ꯔꯤꯔꯣ ꯑꯁꯤ ꯈꯨꯟꯗꯥꯁꯨ ꯌꯦꯟꯗꯣ ꯃꯥꯒꯤ ꯂꯩꯏꯅꯥ ꯂꯥꯛꯄ ꯃꯇꯝ ꯂꯩ ꯂꯩꯕꯗꯣ ꯌꯦꯟꯁꯤꯡꯗꯣ ꯑꯗ‌ꯣ ꯑꯗꯨ ꯌꯦꯟꯗ‌ꯣ ꯂꯥꯏꯅꯥ ꯑꯃ ꯂꯥꯛꯄ ꯀꯣ ꯀꯨꯏꯈ꯭ꯔꯦ ꯑꯗꯨ ꯃꯇꯝꯗ ꯌꯦꯟꯗ ꯄꯨꯔꯒ ꯑꯁꯤ ꯂꯧꯕꯨꯛꯇ ꯊꯣꯡꯔꯥꯒ ꯆꯥꯏ ꯑꯩꯈ‌ꯣꯏ
ꯑ
ꯑꯂꯨꯒꯤ ꯃꯅꯥꯈꯣꯏ ꯊꯝꯔꯒ ꯃꯣꯏꯒ ꯃꯣꯏꯒꯁꯨ ꯐꯖꯅ ꯄꯨꯟꯗꯤ ꯄꯨꯟꯕꯤꯅꯦ ꯑꯩꯅ ꯑꯗꯨꯝ ꯀꯩꯅꯣ ꯃꯣꯏꯒ ꯑꯗꯨꯝ ꯆꯠꯆꯕꯀꯣ ꯏꯆꯦꯁꯨ ꯌꯥꯎꯕꯒꯤ ꯏꯆꯦ ꯑꯃ ꯌꯥꯎꯕꯒꯤ
ꯅꯣꯏ ꯅꯪ ꯀꯥꯖꯤꯟ ꯁꯤꯇꯔ ꯃꯁꯝ ꯈꯣꯏꯕꯗꯤ ꯂꯣꯏꯔꯛꯑꯦ
ꯑꯩꯗꯤ ꯀꯥꯎꯁꯨ ꯀꯥꯎꯈ꯭ꯔꯦꯗꯥ ꯈꯣꯏꯕ꯭ꯔꯥ
ꯁ ꯃꯁꯝ ꯈꯣꯏꯕꯗꯣ ꯃꯥꯒꯤ ꯍꯤꯌꯥꯔ ꯈꯣꯏꯕꯗꯣ ꯑꯁ ꯃꯦꯒꯤꯒ ꯆꯞ ꯃꯥꯟꯅꯔꯦ ꯂꯣꯛꯇꯤ ꯅꯧꯅꯤꯡꯉꯦꯍꯦ
ꯃꯆꯥꯗꯣ ꯑꯅꯤꯔꯥ
ꯑꯅꯤꯁꯨꯔꯦ ꯎꯡ
ꯎꯝ ꯅꯨꯄꯥꯔꯣ ꯅꯨꯄꯤꯔꯣ ꯍ ꯑꯩꯗꯤ ꯈꯪ ꯍ
ꯑꯃꯥꯅ ꯅꯨꯄꯤ ꯑꯃꯥꯅ ꯅꯨꯄꯥ
ꯎꯡ
ꯍꯣꯏ ꯐꯔꯦ ꯐꯔꯦ ꯃꯔꯛꯇ ꯑꯃꯨꯛ ꯐꯥꯎꯅꯥꯁꯦ
ꯍꯣꯏ ꯍꯣꯏ ꯎꯝ
ꯎꯡ ꯎꯡ